ꯍꯜꯂꯣ
ꯍꯜꯂꯣ ꯍꯜꯂꯣ
ꯇꯥꯕ꯭ꯔꯣ ꯍꯥꯂꯣ ꯉꯥꯏꯌꯣ
ꯍꯥꯏꯦ
ꯅꯪꯕꯨ ꯅꯠꯇꯦꯍꯦ ꯆꯥꯛ ꯆꯥꯔꯕ꯭ꯔꯣ
ꯇꯥꯔꯦ ꯅꯪꯗꯤ
ꯆꯥꯗ꯭ꯔꯤꯌꯦꯗ ꯍꯧꯖꯤꯛ ꯆꯥꯁꯤꯔꯥꯅ ꯈꯟꯕꯅꯦ ꯑꯁꯤ ꯍꯣꯏ ꯑꯅꯤ ꯂꯣꯏꯔꯒ ꯆꯥꯔꯒꯦ
ꯑꯣ ꯑꯩꯗꯤ ꯉꯁꯥꯏ ꯆꯥꯔꯦ
ꯎꯝ ꯅꯨꯡꯉꯥꯏꯔꯤꯕ ꯎꯗꯕ ꯀꯨꯏꯔꯦꯗ
ꯅꯨꯡꯉꯥꯏꯌꯦ ꯅꯨꯡꯉꯥꯏꯌꯦ ꯅꯪꯗꯤ ꯁꯤꯗ ꯑꯃꯨꯛ ꯂꯥꯛꯑꯕꯣ
ꯑꯁꯅꯤꯗ ꯂꯑꯌꯦ ꯍꯣ
ꯑꯣ ꯅꯍꯥꯟꯒꯩ ꯁꯤꯗ ꯑꯗꯨꯝ ꯂꯩꯕ꯭ꯔꯣ
ꯍꯣꯏ ꯁꯤꯗ ꯑꯗꯨꯝ ꯂꯩꯌꯦꯅ ꯑꯩꯈꯣꯏꯗꯤ ꯊꯕꯥꯛꯁꯨ ꯂꯩꯇꯦ ꯀꯔꯤꯁꯨ ꯀꯔꯤꯁꯨ ꯇꯧꯗꯦ ꯑꯗꯨ ꯑꯣꯏꯔꯁꯨ ꯁꯤꯗ ꯑꯗꯨꯝ ꯂꯩꯌꯦꯗ ꯍꯣꯏ
ꯍꯧꯖꯤꯛ ꯑꯦꯝ ꯑꯦꯒꯨꯝꯕꯗꯤ ꯍꯣꯠꯅꯗꯕ꯭ꯔꯣ
ꯎꯝ ꯇꯝꯗꯦ ꯑꯃꯨꯛ ꯍ ꯅꯪꯗꯤ ꯁꯦꯚꯦꯟ ꯇꯝ꯭ꯔꯣ ꯁꯚꯦꯟ ꯁꯤꯁ ꯑꯣ ꯁꯚꯦꯟ ꯑꯦꯠ
ꯇꯝꯗ꯭ꯔꯦ
ꯑ ꯀꯔꯤ ꯀꯔꯤ ꯇꯧꯔꯒ ꯂꯩꯕ꯭ꯔꯣ ꯍꯟꯗꯛꯇꯤ
ꯇꯔꯣ
ꯎꯝ
ꯑꯩ ꯂꯥꯏꯔꯤꯛ ꯈꯔ ꯄꯥꯏ ꯑꯩ ꯈ ꯑꯦꯛꯖꯥꯝ ꯊꯥꯒꯦ ꯇꯧꯔꯤ ꯍꯣꯏ
ꯑꯥ ꯐꯖꯥꯅ ꯊꯥꯔꯣ ꯅꯣꯏꯅ ꯃꯤ ꯑꯣꯏꯕ ꯃꯇꯝ ꯃꯇꯝꯗꯨꯅꯦ ꯑꯩꯈꯣꯏꯅ ꯉꯥꯏꯕꯁꯦ
ꯆꯠ
ꯑꯩꯈꯣꯏꯗꯤ ꯂꯥꯏꯔꯤꯛ ꯄꯥꯅꯤꯡꯗꯕꯅꯤꯅ ꯎꯄꯥꯏ ꯂꯩꯇꯦ
ꯇꯧꯒꯦ ꯇꯧꯒꯦ
ꯑꯣꯐꯤꯁꯥꯔ ꯑꯣꯏꯅꯤꯡꯉꯁꯨ ꯑꯥ ꯑꯁ ꯃꯤ ꯑꯣꯏꯈ꯭ꯔꯗꯤ ꯑꯩꯈꯣꯏꯕꯨ ꯑꯃꯨꯛ ꯀꯥꯎꯅꯤ ꯀꯣ
ꯑꯦ ꯀꯥꯎꯣꯏꯗ ꯀꯥꯎꯣꯏꯗ
ꯎꯝ ꯊꯖꯥꯕꯨꯗꯤ ꯋꯥꯠꯂꯦꯗ ꯁꯦ ꯑꯩ ꯑꯩꯒꯤ ꯃꯩꯇꯩ ꯂꯣꯟꯁꯦ ꯅꯣꯛꯇꯤ ꯅꯣꯛꯀꯥꯅꯨ ꯀꯣ
ꯑꯣꯛꯇ
ꯃꯤ ꯂꯣꯏꯅ ꯑꯩ ꯑꯩ ꯑꯩꯕꯨ ꯀꯣꯜ ꯇꯕ ꯃꯤꯁꯤꯡ ꯑꯗꯨꯝ ꯅꯣꯛꯅꯦ ꯑꯩꯒꯤꯁꯦ ꯃꯤꯗꯒꯤ ꯈꯔ ꯇꯨꯡꯉꯥꯜꯂꯦ ꯌꯥꯝ ꯈꯣꯏꯌꯦꯅ
ꯈꯣꯏꯗꯦ ꯆꯞ ꯆꯥ
ꯑꯦꯁ ꯅꯪ ꯈꯛꯇꯅꯦ ꯅꯪ ꯈꯛꯇꯅꯦ ꯁꯤꯒꯨꯝꯅ ꯍꯥꯏꯕꯁꯦ ꯃꯔꯛ ꯃꯔꯛꯀꯗꯤ ꯑꯦꯁ ꯑꯩꯈꯣꯏ ꯂꯣꯟꯒ ꯑꯗꯨꯝ ꯃꯤꯛꯁ ꯇꯧꯔꯒ ꯍꯥꯏꯌꯦꯗ ꯑꯩꯗꯤ ꯍꯩꯇꯕꯅꯤꯅ
ꯒ꯭ꯌꯥꯟ ꯇꯥꯔ ꯂꯣꯏꯔꯦ ꯀꯩꯅꯣ ꯃꯣꯏꯁꯨ ꯑꯩꯈꯣꯏ ꯂꯣꯟ ꯑꯩꯈꯣꯏ ꯂꯣꯟ ꯒ꯭ꯌꯥꯟ ꯇꯥꯔꯤꯁꯤꯗꯤ
ꯑꯗꯟꯅꯦ
ꯑꯗꯨꯅꯤ ꯈꯔ ꯈꯔ ꯒ꯭ꯌꯥꯟ ꯇꯥꯅꯔꯗꯤ ꯂꯣꯏꯔꯦ
ꯎꯝ ꯅꯪꯗꯤ ꯁꯤ ꯀꯥꯏꯗꯒꯤ ꯈꯪꯕ꯭ꯔꯥ ꯑꯩꯈꯣꯏ ꯀꯣꯂꯦꯖ ꯒ꯭ꯔꯨꯞꯇꯒꯤꯔ
ꯅꯉꯣꯟꯗꯒꯤꯅꯤꯅꯦ
ꯑꯣ ꯑꯣ ꯑꯩ ꯁꯇꯦꯇꯥꯁ ꯍꯦꯛ ꯍꯦꯛ ꯊꯥꯒꯠꯄꯅꯦ ꯑꯗꯨ ꯑꯣꯏꯔꯁꯨ ꯃꯤꯁꯤꯡꯗꯣ ꯈꯔꯅ ꯑꯁꯦꯡꯕꯒꯤꯔꯥ ꯑꯗꯨꯝ ꯆꯪꯕ꯭ꯔꯥ ꯀꯔꯤ ꯍꯥꯏꯕ꯭ꯔꯥ ꯃꯣꯏꯗꯣ ꯀꯣꯏꯁꯥꯟ ꯌꯥꯝ ꯌꯥꯝ ꯍꯥꯡꯕ ꯑꯗꯨꯒꯤ
ꯎꯝ ꯉꯁꯥꯏꯗꯣ ꯎꯕꯀꯣ ꯑꯌꯨꯛꯇꯣ ꯑꯗꯨꯗ ꯑꯩꯁꯨ ꯑꯩꯁꯦ ꯌꯦꯡꯁꯦꯅ ꯇꯧꯕ
ꯎꯝ ꯑꯁꯦꯡꯕꯅꯦꯀꯣ
ꯃꯥꯅꯦ ꯃꯥꯅꯤ ꯊꯦꯡꯕꯅꯤ
ꯑꯩꯈꯣꯏ ꯑꯩꯈꯣꯏꯗ ꯄ꯭ꯔꯨꯐ ꯂꯩꯌꯦꯦ
ꯏꯁ ꯃꯤ ꯑꯩꯈꯣꯏ ꯍꯥꯟꯅ ꯌꯥꯎꯕ ꯃꯇꯝꯗꯗꯤ ꯍꯟꯗ꯭ꯔꯦꯠꯀꯨꯝꯕ ꯈꯔ ꯈꯔ ꯍꯦꯟꯕꯅꯦꯕ ꯑꯁ ꯒ꯭ꯔꯨꯞꯇꯁꯨ ꯃꯤ ꯌꯥꯝꯈ꯭ꯔꯦ ꯑꯗꯨꯒꯤ ꯀꯣꯜꯁꯦ ꯑꯁꯤꯗ ꯐꯖꯅ ꯇꯕꯁꯦ ꯅꯨꯡꯉꯥꯏꯗꯕ ꯑꯗꯨꯒꯤ ꯃꯔꯛ ꯃꯔꯛꯇ ꯑꯗꯨꯝ ꯕꯤꯖꯤ ꯆꯠꯂꯦꯕ ꯃꯣꯏ ꯃꯣꯏ ꯁꯥꯏꯕꯔ ꯅꯔꯥ ꯈꯪꯗꯦ ꯑꯩꯈꯣꯏꯁꯨ
ꯃꯤꯕꯨꯗꯤ ꯃꯤꯕꯨꯗꯤ ꯌꯥꯝꯃꯦ ꯍꯣꯏ
ꯎꯝ ꯌꯥꯝꯈ꯭ꯔꯦ ꯌꯥꯝꯈ꯭ꯔꯦ ꯑꯗꯨꯒꯤꯅꯦ ꯑꯗꯨꯒ ꯀꯣ ꯎꯝ ꯅꯪ ꯍꯥꯟꯅ ꯍꯥꯏꯔꯛꯑꯣ
ꯅꯪ ꯍꯥꯟ ꯍꯥꯏꯌꯣꯅꯦ
ꯎꯝ ꯀꯣꯜ ꯇ꯭ꯔꯥꯏ ꯇꯧꯕꯁꯦ ꯍꯧꯖꯤꯛ ꯃꯤ ꯑꯅꯤꯒꯨꯝꯕ ꯇ꯭ꯔꯥꯏ ꯇꯧꯕ ꯃꯥꯜꯂꯦ ꯕꯤꯖꯤ ꯊꯣꯛ ꯑꯗꯣ ꯑꯩꯉꯣꯟꯗ ꯃꯤ ꯑꯃꯅꯁꯨ ꯀꯣꯜ ꯇꯧꯔꯛꯀꯦꯅ ꯇꯦꯛꯁ ꯇꯧꯔꯛꯄ ꯑꯗꯨꯒ ꯅꯪꯅꯁꯨ ꯑꯗꯨꯒꯤ ꯃꯣꯏ ꯃꯣꯏꯗꯣ ꯑꯩ ꯔꯤꯄ꯭ꯂꯥꯏ ꯄꯤꯕꯗꯣ ꯃꯣꯏꯗ ꯊꯦꯡ ꯊꯦꯡꯉ ꯌꯦꯡꯕ ꯑꯗꯨꯒꯤ ꯅꯣꯏ ꯑꯅꯤ ꯑꯅꯤꯔꯛ ꯇꯥꯎ ꯑ ꯆꯞ ꯃꯥꯟꯅ ꯇꯧꯕ ꯃꯥꯜꯂꯦ ꯑꯗꯨꯒꯤ ꯑꯩꯈꯣꯏ ꯐꯣꯟꯗꯁꯨ ꯑꯗꯨꯃꯥꯏꯅ ꯇꯎꯋꯤꯅ ꯀꯣꯜ ꯇꯧꯕ ꯃꯇꯝꯗ ꯎꯝ ꯑꯗꯨ ꯑꯣꯏꯕꯒꯤꯅꯦ ꯍꯥꯟꯅ ꯃꯦꯁꯦꯁ ꯀꯨꯝꯕ ꯊꯥꯔꯒ ꯇꯥꯎꯁꯦ
ꯍꯣꯏ ꯑꯗꯨꯒꯤꯅꯦ ꯑꯩꯟ ꯑꯩꯅ ꯐꯣꯟ ꯃꯦꯁꯦꯖ ꯊꯥꯔꯛꯏꯗꯣ ꯍꯥꯟꯅ
ꯎꯝ ꯑꯗꯨꯅ ꯌꯥꯝ ꯊꯥꯖꯩ ꯐꯁ ꯑꯗ ꯍꯟꯗꯛꯁꯦ ꯑꯅꯣꯟ ꯌꯥꯝ ꯑꯣ ꯌꯥꯝ ꯊꯨꯅ ꯆꯥꯕꯁꯨ ꯑꯣꯏ ꯌꯥꯝ ꯉꯟꯅ ꯆꯥꯕ ꯅꯨꯃꯤꯠꯁꯨ ꯂꯥꯛꯑꯦ ꯉꯁꯤ ꯈꯔ ꯊꯦꯡꯈ꯭ꯔꯦ ꯑꯩꯈꯣꯏꯗꯣ
ꯎꯝ
ꯕꯤꯁꯥꯜ ꯆꯠꯂꯒ ꯈꯔ ꯊꯦꯅꯥ ꯂꯥꯛ ꯄꯗꯤꯗꯤ ꯆꯥꯛ ꯊꯣꯡꯒꯦꯁꯨꯨ ꯈꯔ ꯊ‌ꯦꯡ ꯍꯣꯏ ꯆꯠꯄꯗꯤ ꯌꯥꯏꯑꯦ ꯑꯗꯣ ꯃꯣꯏꯗꯣ ꯏꯁꯀꯣꯔꯗꯤ ꯄꯤꯗꯤ ꯄꯤꯌꯦꯕ ꯑꯗꯨ ꯑꯣꯏꯔꯁꯨ ꯈꯔ ꯀꯤꯕ ꯑꯗꯨꯏꯔ ꯁꯤꯗ ꯑꯗꯨꯝ ꯂꯩꯕꯅꯦꯗ
ꯆꯠꯇꯗꯤ ꯌꯥꯏ ꯑꯗꯨꯝ ꯅꯨꯡꯇꯤꯒꯤꯒꯁꯤ ꯑꯍꯨꯝ ꯃꯔꯤ ꯃꯉꯥꯒꯨꯝꯕ ꯆꯠꯄ ꯃꯥꯜꯂꯦꯗ ꯅꯨꯡꯇꯤꯒꯤ ꯆꯠꯇꯤ ꯆꯠꯂꯦ ꯑꯗꯨ ꯑꯩꯈꯣꯏꯅ ꯆꯠꯅꯤꯡꯕ
ꯅꯨꯡꯇꯤꯒꯤ ꯆꯠꯂꯦꯕ
ꯎꯝ ꯑꯗꯨꯝ ꯆꯠꯄ ꯃꯥꯂꯦ ꯑꯩꯈꯣꯏꯒꯤꯒꯥꯔꯤ ꯑꯗꯨꯝꯅ ꯑꯗꯨꯝ ꯂꯥꯛꯄꯅꯦ ꯄꯗꯨ ꯑꯣꯏꯔꯁꯨ ꯃꯣꯏꯕꯨꯊꯥꯖ ꯕ ꯋꯥꯠ ꯂꯩꯗ
ꯑꯥ ꯑꯗꯣ ꯅꯪꯗꯤ ꯀꯔꯝ ꯀꯥꯟꯗꯒꯤ ꯍꯧꯕ꯭ꯔꯥ ꯁꯤꯗꯤ
ꯀꯨꯏꯗ꯭ꯔꯦ ꯑꯩꯁꯨ ꯑꯍꯥꯟꯕ ꯄꯥꯏꯕ ꯃꯇꯝꯗꯁꯨ ꯑꯩꯁꯨ ꯀꯔꯤ ꯍꯥꯏꯁ‌ꯦꯔꯥ ꯎꯝ ꯌꯥꯝ ꯂꯨꯅ ꯈꯟꯗꯕ ꯑꯩꯁꯨ ꯑꯁꯤ ꯑꯗꯨꯒꯤ ꯍꯞꯇꯥ ꯑꯃꯒꯨꯝꯕꯗ ꯃꯥ ꯑꯅꯤꯔꯥꯣꯛ ꯉꯥꯛꯇꯒ ꯑꯗꯨꯝ ꯀꯣꯛ ꯌꯥꯎꯋꯦ ꯑꯗꯨꯒ ꯏꯃꯥꯟꯅꯕꯤꯒꯤꯗꯣ ꯍꯥꯟꯅ ꯑꯗꯨꯝ ꯈꯪꯈ꯭ꯔꯕ ꯃꯥꯒꯤꯗꯣ ꯑꯗꯨꯒꯤ ꯑꯩꯁꯨ ꯐꯖꯥꯅ ꯄꯥꯏꯕꯗꯣ ꯍꯞꯇꯥ ꯑꯅꯤꯒꯨꯝꯕꯗꯤ ꯁꯨꯈ꯭ꯔꯦ ꯍꯥꯏꯗꯤ
ꯎꯝ ꯎꯝ ꯑꯩꯁꯨ ꯀꯣꯍꯅ
ꯎꯝ
ꯇꯨꯒꯤꯅꯦꯗ
ꯑꯩ ꯏꯁꯇꯦꯇꯥꯁ ꯊꯝꯕꯗꯣ ꯑꯅꯤ ꯑꯍꯨꯝꯒꯨꯝꯕ ꯊꯗꯤ ꯊꯝꯈ꯭ꯔꯕꯅꯦ ꯁꯤ
ꯎꯝ ꯑꯩꯁꯨ ꯃꯨꯟꯅ ꯌꯦꯡꯍꯧꯗ꯭ꯔꯕꯣ
ꯎꯝ ꯑꯗꯣ ꯑꯩ ꯑꯩꯈ꯭ꯣꯏꯗꯗꯤ ꯑꯗꯨꯝ ꯄ꯭ꯔꯣꯐꯤꯠꯇꯤ ꯂꯩꯇꯦꯅ ꯑꯗꯨ ꯑꯣꯏꯔꯁꯨ ꯅꯨꯡꯁꯤꯕꯒꯤ ꯊꯝ ꯊꯝꯕꯅꯤꯗ ꯍꯣꯏ ꯎ ꯑꯦꯛꯁꯇ꯭ꯔꯥ ꯄꯥꯝꯕꯁꯤꯡꯗꯣ
ꯑꯗꯨꯒꯤ ꯊꯝꯕꯅꯦ ꯑꯃꯨꯛ ꯑꯩꯈꯣꯏ ꯀꯣꯂꯦꯖꯀꯤ ꯒ꯭ꯔꯨꯞꯇꯁꯨ ꯑꯁꯤ ꯅꯨꯄꯥꯁꯦ ꯑꯩꯈꯣꯏ ꯀꯣꯂꯦꯖꯀꯤ ꯁꯤꯅꯤꯌꯔꯅꯦꯕ
ꯑꯣ
ꯒ꯭ꯔꯨꯞꯇꯁ ꯁꯤ ꯌꯨꯒꯤ ꯒ꯭ꯔꯨꯞꯇꯔ ꯀꯥꯏꯗꯔ ꯃꯥ ꯀꯣꯂꯦꯖ ꯀ ꯔꯤꯂꯦꯇꯤ ꯇꯧꯗꯦ ꯑꯗꯨ ꯑꯣꯏꯔꯁꯨ ꯅꯣꯏ ꯌꯥꯎꯅꯤꯡꯕꯗꯤ ꯌꯥꯎꯕ ꯌꯥꯏꯌꯦꯅ ꯊꯥ ꯊꯥꯗꯤ ꯊꯥꯕꯅꯦ ꯑꯗꯨ ꯅꯨꯄꯥꯗꯨꯅ
ꯑꯈꯣꯏꯒꯤꯁꯤꯅꯤꯔꯅꯦ ꯑꯈꯣꯏ ꯂꯥꯈ ꯂꯄ ꯃꯇꯝꯗ ꯃꯣꯏꯗꯣ ꯂꯣꯏꯕ ꯃꯥꯜꯂꯦ
ꯀꯩꯅꯣꯗꯤ ꯀꯩꯕ ꯀꯣꯂꯦꯖꯀꯤ ꯃꯥꯔꯛꯁꯤꯠ ꯑꯅꯧꯕ ꯀꯩꯅꯣ ꯇꯧꯕꯗꯨꯗꯤ ꯇꯧꯔꯕꯅ
ꯇꯧꯔꯣꯏ ꯑꯩꯗꯤ ꯇꯧꯔꯣꯏꯗ ꯇꯧꯅꯤꯡꯗꯦ
ꯍꯌꯦꯡ ꯋꯥꯏ ꯐꯔꯛ ꯇꯥꯔꯛꯑꯗꯤ
ꯁꯦꯗꯨ ꯂꯩꯥꯏꯔꯤ ꯌꯥ ꯍꯥꯏꯅ
ꯃꯣꯏ ꯀꯩ ꯑꯣꯅꯔꯁ ꯂꯧꯊꯣꯛꯄꯒꯤ ꯀꯩꯀꯥ ꯍꯥꯏꯕꯗꯣ
ꯑꯗꯣ ꯑꯩꯈꯣꯏꯒꯤꯗꯣ ꯎꯝ ꯐꯥꯔꯁꯀ ꯁꯦꯀꯦꯟꯒ ꯊꯥꯔꯠ ꯈꯥꯛꯇꯅꯤꯀꯣ ꯑꯗꯣ ꯑꯣꯅꯔꯁ ꯊꯥꯕꯗꯣ
ꯐꯣꯔꯊ ꯈꯣꯏꯗꯗꯤ ꯑꯣꯅꯔꯁ ꯊꯥꯗꯦꯅ ꯑꯗꯨꯗꯣ ꯁꯤꯛꯁꯀꯤ ꯁꯥꯔꯇꯤꯐꯤꯀꯦꯠꯇꯗꯤ ꯑꯗꯨꯝ ꯊꯥꯗꯦꯅ ꯑꯗꯣ ꯑꯩꯈꯣꯏ ꯄꯥꯏꯒꯗꯕꯁꯦ ꯁꯤꯁꯀꯤ ꯉꯥꯛꯇꯅꯤꯅ
ꯎꯝ
ꯍꯥꯏꯗꯤ
ꯇꯧꯁꯤꯔꯥ ꯇꯧꯔꯣꯏꯁꯤꯔꯥꯅ ꯈꯜꯂꯤꯕꯅꯤ
ꯋꯥꯏ ꯆꯤꯜꯂꯦ
ꯅꯍꯥꯟ ꯅꯍꯥꯟ ꯑꯦ ꯃꯤꯠ ꯀꯥꯔꯠ ꯃꯥꯡꯈꯤꯕ ꯊꯔꯠ ꯁꯦꯝꯒꯤꯗꯣ ꯑꯣꯟꯂꯥꯏꯟꯗ ꯇꯧꯋꯦꯗꯅ ꯑꯗꯣ ꯑꯦꯟꯃꯤꯠ ꯀꯥꯔꯗ ꯊꯤꯕ ꯐꯪꯗꯕ
ꯎꯝ
ꯎꯝ
ꯍꯣꯏ ꯃꯤ ꯂꯣꯏꯅꯃꯛ ꯑꯣꯏꯕ ꯃꯥꯜꯂꯦ ꯊꯥꯔꯠ ꯁꯦꯟꯒꯤ ꯑꯦꯗꯃꯤꯠ ꯀꯥꯔꯗꯗꯨꯣ ꯐꯖꯅ ꯂꯩꯗꯝꯅꯦ ꯑꯣꯟꯂꯥꯏꯟꯒ ꯊꯥꯑꯕꯅꯤꯅ ꯑꯩꯈꯣꯏ ꯏꯁꯥꯅ ꯗꯥꯎꯟꯂꯣꯗ ꯇꯧꯋꯦꯅ ꯑꯗꯨꯒꯤ
ꯀꯩꯅꯣꯁꯨ ꯇꯧꯍꯧꯗ꯭ꯔꯦ ꯄ꯭ꯔꯤꯟꯠ ꯑꯥꯎꯠꯁꯨ ꯇꯧꯍꯧꯗ꯭ꯔꯦ
ꯎꯝ ꯃꯤ ꯂꯣꯏꯅ ꯃꯥꯒꯤꯅꯤ ꯑꯗꯣ ꯃꯣꯏꯒꯤ ꯑꯦꯗꯃꯤꯠ ꯀꯥꯔꯠ ꯊꯣꯛꯄꯗꯁꯨ ꯑꯗꯨꯝ ꯂꯥꯜꯂꯦꯗ ꯁꯕꯖꯦꯛꯁꯤꯡꯗꯣ
ꯁꯕꯖꯦꯛ ꯍꯣꯏ
ꯑꯈꯣꯏ ꯗꯤ ꯑꯦꯝ ꯁꯦ ꯐꯥꯗꯤ ꯐꯥꯗꯦꯗ ꯁꯤꯅꯤ
ꯐꯠꯇ꯭ꯔꯁꯨ ꯐꯠꯇ꯭ꯔꯁꯨ ꯇꯝꯗꯤ ꯇꯝꯍꯧꯔꯦ
ꯎꯝ ꯅꯪꯗꯣ ꯀꯔꯤꯒꯤ ꯁꯕꯖꯦꯛ ꯂꯥꯎꯕ꯭ꯔꯥ ꯀꯣ ꯏꯪꯂꯤꯁꯔ
ꯑꯩ ꯏꯪꯂꯤꯁꯅꯦ ꯃꯦ ꯇꯝꯁꯤꯔ ꯇꯝꯃꯔꯣꯏꯒꯦꯅ ꯇꯣꯛꯑꯦ
ꯎꯝ ꯑꯁ ꯑꯦꯛꯖꯥꯝꯒꯨꯝꯕ ꯊꯥꯕꯗꯅ ꯌꯥꯝ ꯐꯏꯗ ꯑꯇꯣꯞꯄꯁꯤꯡꯗꯤ ꯑꯁ
ꯕꯤ ꯑꯦꯠ ꯁꯔꯇꯤꯐꯤꯀꯦꯠ ꯨꯂꯗꯤ ꯑꯦꯛꯖꯝꯗꯤ ꯊꯥꯕꯥ ꯌꯥꯏꯅ
ꯑꯩꯈꯣꯏꯗꯤ ꯄꯤ ꯑꯩꯆ ꯗꯤꯁꯨ ꯇꯧꯊꯔꯔꯣꯏ ꯀꯥꯟꯅꯗꯦꯕ ꯑꯦꯝ ꯑꯦ ꯇꯧꯔꯒ
ꯃꯁꯇꯔ ꯑ ꯍꯣꯏ ꯑꯦꯝ ꯑꯦ ꯇ ꯇꯧꯔꯗꯤ ꯄꯤ ꯍꯩꯆ ꯗꯤ ꯇꯝꯕ ꯃꯤ ꯈꯛꯇꯅꯦ ꯗ ꯗꯔꯀꯥ ꯑꯣꯏꯕ
ꯎꯝ
ꯃꯇꯝ ꯃꯥꯡꯉꯦꯕ ꯇꯝꯅꯤꯡꯗ꯭ꯔꯦ
ꯁꯣ ꯃꯥꯡꯉꯦꯕ
ꯕꯤ ꯑꯦꯗ ꯒꯨꯝꯕ ꯇꯝꯕꯅꯁꯨ ꯑꯗꯨꯝ ꯑꯃꯨꯛꯇ ꯐꯥꯏꯗ ꯃꯁꯇꯥꯔꯒꯨꯝꯕꯒꯤ ꯁꯔꯨꯛ ꯄꯨꯗꯤ
ꯅꯪꯗꯤ ꯀꯔꯤ ꯈꯜꯂꯤ ꯍꯧꯖꯤꯛ ꯀꯩ ꯇꯧꯒꯦ
ꯏꯁ ꯈꯪꯗ꯭ꯔꯦꯗ ꯋꯥꯔꯦ ꯄꯨꯟꯁꯤꯁꯦ ꯁꯦꯁ
ꯑꯃꯗꯤ ꯇꯧꯁꯤꯜꯂꯨꯗꯅ
ꯎꯝ ꯇꯧꯕ ꯇꯥꯔꯦ ꯑꯦꯛꯖꯥꯝꯁꯨꯣ ꯊꯥꯅꯤꯡꯗ꯭ꯔꯦ ꯑꯦꯛꯖꯥꯝꯁꯨ ꯑꯁ ꯆꯍꯤ ꯆꯍꯤꯒꯤ ꯀꯣꯏꯁꯟꯗꯣ ꯑꯗꯨꯝ ꯀꯔꯤ ꯍꯥꯏꯁꯤꯔꯥ ꯌꯥꯝ ꯂꯨꯕ꯭ꯔꯥ ꯆꯍꯤ ꯆꯍꯤ ꯑꯅꯥꯕ ꯊꯥꯎꯔꯗꯤ
ꯎꯝ
ꯍꯦꯟꯅ ꯍꯦꯟꯅ ꯂꯨꯈ꯭ꯔꯦ ꯎꯝ ꯍꯣꯏꯗꯤ ꯉꯝꯖꯗ꯭ꯔꯦ ꯑꯦꯛꯖꯥꯝ ꯊꯥꯔꯒ ꯂꯥꯏꯔꯤꯛ ꯄꯥꯅꯤꯡꯉꯥꯏꯗꯣ ꯉꯝꯖꯗ꯭ꯔꯦꯕ ꯑꯩꯈꯣꯏꯗꯤ ꯆꯍꯤ ꯆꯍꯤ ꯈꯨꯗꯤꯡꯒꯤ ꯑꯦꯛꯖꯥꯝ ꯄꯦꯄꯔꯗꯤ ꯑꯗꯨꯝ ꯂꯨꯑꯦꯕ
ꯑ ꯂꯨꯑꯦ ꯍꯥꯏ ꯀꯨꯡꯉꯦ ꯍꯥꯏꯕꯗꯣ ꯆꯨꯝꯃꯤꯀꯣ ꯂꯨꯋꯦ ꯍꯥꯏꯕꯗꯣ
ꯃꯥꯅꯦ ꯃꯥꯅꯦ
ꯉꯥꯛ ꯃꯔꯥꯛꯛꯇ ꯑꯗꯨꯝ ꯑꯩꯈꯣꯏ ꯂꯣꯟꯃꯤꯛꯁ ꯇꯧꯔꯒ ꯉꯥꯡꯅꯤ ꯍꯥꯏꯁꯦ
ꯀ ꯀꯥꯏꯗꯦꯗ ꯒ꯭ꯌꯥꯟ ꯇꯥꯔ ꯂꯣꯏꯔꯦ ꯑꯩ ꯒ꯭ꯌꯥꯟ ꯇꯥꯔꯤ ꯃꯤ ꯑꯇꯩꯁꯨ
ꯑ ꯍ ꯇ꯭ꯔꯦꯚꯦꯜꯁꯤꯡꯦꯡꯗꯤ ꯑꯗꯨꯃꯥꯏꯅ ꯇꯧꯋꯦꯗ ꯑꯗꯨꯝ ꯍꯣꯏꯌꯦ ꯃꯣꯏꯅ ꯉꯥꯡꯕꯗꯣ
ꯎꯝ ꯑꯩ ꯉꯁꯥꯏ ꯌꯦꯡꯕꯗꯣ ꯃꯤ ꯌꯥꯝꯃꯦ
ꯎꯝ ꯑꯁ ꯑꯩꯈꯣꯏꯅ ꯌꯥꯝꯕꯅꯦ ꯑꯗꯨ ꯒ꯭ꯔꯨꯞꯇꯣ ꯉꯥꯏꯌꯣ ꯑꯩ ꯆꯥꯛ ꯆꯥꯕ ꯂꯣꯏꯔꯒ ꯑꯃꯨꯛ ꯍꯥꯏꯔꯛꯀꯦꯀꯣ
ꯍꯣꯏ ꯍꯣꯏ